ꯍꯂꯣ
ꯌꯥꯔꯕꯣ
ꯇꯥꯔꯕꯣ
ꯌꯥꯔꯕꯣ
ꯇꯥꯔꯕꯣ
ꯀꯔꯤꯅꯣ
ꯇꯥꯔꯕꯣ ꯍꯥꯏꯕꯅꯤꯅꯦ
ꯇꯥꯏꯅꯦꯍꯦ
ꯀꯩꯗꯧꯃꯤꯅꯣ
ꯇꯨꯝ
ꯇꯨꯃꯃꯣꯗ ꯂꯩꯔꯕꯣ
ꯁꯥꯔꯤ
ꯀꯩ ꯍꯏꯅꯣ
ꯑꯆꯄꯣꯠꯆꯥꯏ
ꯎ
ꯀꯩ ꯌꯦꯟꯁꯪ ꯗꯤ ꯆꯔꯒꯦ ꯉꯥꯁꯤꯗꯦ
ꯂꯥꯐꯨ ꯏꯔꯣꯝꯕꯥ
ꯅꯪ ꯊꯣꯡꯉꯦ
ꯃꯅꯥ
ꯑꯦꯖꯝꯒ ꯂꯣꯏꯈꯔ꯭ꯕꯣ
ꯎꯝ ꯒꯦ
ꯀꯔꯝ ꯀꯥꯟꯗꯒꯦ ꯑꯗꯨꯗꯤ ꯄꯨꯔꯥ ꯂꯣꯏꯔꯦ ꯇꯝꯕ
ꯋꯥ
ꯄꯦꯠꯀꯦꯔ ꯇ ꯎꯗꯗꯤ
ꯂꯣꯏꯔꯦ
ꯑ ꯑꯁꯣꯝꯗꯒꯤ ꯊꯥꯕꯛ ꯈꯅꯐꯥꯎ ꯃꯅ ꯍꯧꯗ
ꯗꯥꯇꯦ ꯑꯩꯥꯏꯠ ꯅꯥꯏꯟ
ꯍ ꯇꯂꯞꯗꯤ
ꯑꯩ ꯀꯣꯟ ꯑꯃ ꯑꯅꯤ ꯍꯥꯡꯉꯁꯤꯗꯩ ꯆꯪꯂꯛꯈꯤꯔꯣꯏ ꯍꯥꯏ
ꯃꯤ ꯅꯣꯏꯒꯤ ꯏꯃꯨꯡꯒꯤ ꯍꯡꯖꯤꯂꯣ ꯀꯩꯅꯣꯑꯗꯨꯗꯤ
ꯑꯩꯁꯨ ꯍꯥꯡꯉꯎꯑꯣꯔ꯭ꯃꯤ
ꯑꯗꯨꯗ ꯑꯗꯨꯗꯨ ꯁꯨꯔ ꯀꯩꯅꯣ
ꯑꯩꯏ ꯀꯣꯡꯂꯤꯁꯟ ꯄ꯭ꯔꯣꯒꯥꯥꯝ ꯇꯧꯕ ꯅꯨꯃꯤꯠꯇ ꯃꯤ ꯈꯔ ꯐ꯭ꯔꯤꯗ ꯍꯥꯉꯥꯗꯣꯏꯅꯤ
ꯑꯍꯥꯡꯕꯅ ꯂꯨꯄꯥ ꯀꯌꯥ ꯆꯪꯕ ꯗꯤꯄꯣꯖꯤꯠ ꯂꯨꯄꯥ ꯀꯌꯥ ꯇꯧꯒꯦꯕ
ꯂꯤꯁꯤꯡ ꯑꯃ ꯑꯗꯨꯒ ꯀꯩꯀꯩ ꯂꯣꯏ ꯀꯧꯈ꯭ꯔꯀꯥꯟ ꯂꯨꯄꯥ ꯆꯅꯤ ꯀꯌꯥꯅꯣꯝ ꯂꯦꯃꯍꯥꯑꯣꯕꯅꯤ
ꯑꯁ ꯀꯔꯤ ꯈꯨꯨꯀꯄ ꯅꯤꯒꯦ
ꯀꯔꯤ
ꯀꯩꯌꯦꯕꯥ ꯑꯗꯨꯗꯤ ꯑꯈꯣꯏ ꯁꯨꯋꯥꯏꯗ ꯑꯦꯁꯕꯤꯑꯒꯤ ꯑꯗꯨꯗꯤ ꯃꯤ ꯀꯅꯥꯝꯇ ꯍꯥꯡꯖꯔꯛꯑꯔꯣꯏꯕꯣ
ꯈꯗ ꯈꯂ ꯀꯥꯟꯗꯗꯤ ꯀꯥꯎꯂꯣ ꯄ꯭ꯔꯥꯏꯚꯦꯠ ꯕꯦꯡ ꯑꯣꯏꯕꯩꯅꯤ ꯀꯩ
ꯏꯁ ꯕꯒꯒꯤ ꯍꯥꯆꯗꯨ ꯄꯁꯥꯔꯁꯧꯦ
ꯑꯦꯕꯤ ꯌꯥꯗꯤ ꯃꯒꯤꯗꯤꯗꯜꯂꯤ
ꯆꯩꯦ ꯊꯗ
ꯑꯦꯁ ꯒꯣ ꯃꯒꯤ ꯌꯥꯅꯦ
ꯑꯗꯨꯗꯤ ꯀꯅꯥꯝꯇ ꯍꯥꯡꯖꯔꯣꯏꯗꯣ
ꯍꯥꯡꯗꯅ ꯃꯤ ꯄꯧꯔꯣꯏ ꯄꯥꯏꯁꯦ ꯍꯥꯏꯐꯥꯏ ꯁꯤꯖꯤꯟꯅꯗꯕꯤ ꯑꯗꯨ ꯕꯦꯡꯗ ꯁꯤꯖꯤꯟꯅꯔꯗꯕꯅꯦ ꯑꯩ ꯍꯥꯡꯉꯗꯤ ꯍꯌꯦꯡ ꯂꯣꯟ ꯂꯧꯕ ꯌꯥꯅꯕ ꯇ꯭ꯔꯥꯟꯁꯦꯛꯁꯟ ꯈ ꯌꯥꯝ ꯁꯥꯟꯅꯗꯗꯤ ꯌꯥꯗꯦ
ꯅꯪꯒꯤ ꯀꯩꯅꯣꯅꯦ ꯑꯅꯔꯗꯤ ꯌꯥ ꯦꯡꯀꯩ ꯑꯅꯔꯗꯤ ꯌꯥ
ꯑꯩꯒꯤ ꯈꯣꯏꯅꯤꯗꯤꯥꯟ ꯏꯍꯥꯟ ꯍꯥꯟ ꯇꯧꯔꯅꯤ ꯍꯥꯏꯗꯤ ꯃꯊꯀꯤ ꯃꯊꯛꯁꯤꯗ ꯂꯣꯏꯁꯜꯍꯧꯗ꯭ꯔꯤꯕꯅꯦꯕ ꯄꯩꯁꯥ ꯍꯥꯞꯐꯝꯗꯣ
ꯎꯝ
ꯑꯗꯨꯗꯨꯅ ꯀꯩꯀꯥ ꯇꯝꯐꯝ ꯇ꯭ꯔꯦꯅꯤꯡ ꯀꯩꯀꯥ ꯇꯧꯐꯝ ꯈꯣꯠꯐꯝ ꯍꯥꯏꯗꯤ ꯀꯃ ꯀꯦ ꯀꯂ ꯍꯥꯥꯛꯀꯗꯣ
ꯎꯝ
ꯑꯗꯨꯝꯕ ꯇ꯭ꯔꯦꯅꯤꯡ ꯇꯐꯝꯁꯨ ꯍꯥꯞꯄꯦꯕ ꯃꯅꯨꯡꯗ ꯀ꯭ꯂꯥꯁ ꯑꯃꯒ ꯊꯛ ꯆ ꯀ꯭ꯂꯥꯁ ꯑꯣꯐꯁ ꯃꯒ
ꯐ꯭ꯔꯥꯟꯁꯄꯨꯔ ꯂꯩꯒꯦꯅ ꯑꯗꯨ ꯦꯡꯒꯂ
ꯃꯍ ꯀꯛꯆꯤꯡ ꯕꯤꯁꯅꯨꯄꯨꯔ ꯑꯁꯣꯝ ꯁꯥꯏꯗ ꯂꯩ
ꯕꯖꯥꯔ ꯈꯗꯤ ꯂꯩꯇ꯭ꯔꯤꯔꯤꯕ
ꯎ
ꯑꯗꯨꯒꯤ ꯑꯦꯇꯦꯕꯣꯝꯗ ꯎꯗ꯭ꯔꯤꯗ
ꯀꯃꯛꯇꯦ ꯍꯥꯏꯦꯔꯤ ꯃꯥ
ꯂꯩꯕ
ꯍꯔꯒ ꯎꯂꯥꯏꯁꯤ ꯃꯥꯗꯕ ꯒꯣꯔꯃꯦꯟꯒꯤ ꯑꯣꯏꯗ꯭ꯔꯦ ꯑꯥ ꯑꯣꯏꯗꯕꯩꯅꯦꯕ
ꯀꯤꯁ ꯐꯥ ꯋꯥꯏꯖ
ꯑ ꯄꯕꯤ ꯉꯗꯤ ꯄꯥꯏꯦꯡ ꯍꯥꯏꯗꯤ ꯑ ꯍꯕꯛꯀ ꯆꯉꯒ ꯀꯟꯇ꯭ꯔꯦꯛꯇꯒꯨꯝꯕ ꯂꯩꯕꯗꯣ ꯑꯗꯨꯝꯕ ꯍꯥꯏꯇꯥꯔꯅꯦꯕ
ꯎꯝ
ꯗꯥꯏꯔꯦꯛ ꯄ꯭ꯔꯥꯏꯚꯦꯠꯇꯤ ꯅꯠꯇꯦꯕ ꯄ꯭ꯔꯥꯏꯚꯦꯠ ꯑꯣꯏꯇꯥꯒꯦ ꯉꯍꯥꯡ ꯑꯩꯈꯣꯏꯅꯤꯉꯦꯗ ꯑꯩꯅ ꯍꯪꯍꯟꯕꯗ ꯍꯧꯖꯤ ꯑꯩꯈꯣꯏꯅꯦꯅ ꯂꯤꯁꯤꯡ ꯇꯔꯥꯃꯩꯗꯤ ꯑꯣꯏꯔꯛꯇꯧ ꯃꯥꯜꯂꯦ ꯍꯥꯏ ꯑ ꯀꯦꯁꯤꯌꯔ ꯍꯥꯏꯕ ꯀꯩꯅꯣ ꯑꯗꯨꯗꯤ ꯂꯧꯗ꯭ꯔꯤꯕ꯭ꯔꯥ ꯀꯃꯔꯁ ꯂꯧꯕ ꯁꯥꯇ꯭ꯔ ꯑꯣꯏꯒꯗꯕ
ꯀꯦꯁꯔꯗꯣ
ꯎꯝ ꯑꯗꯨ ꯃꯥꯗꯤ ꯊꯥ ꯇꯔꯨꯛ ꯇꯔꯦ ꯑꯃꯨꯛ ꯇ꯭ꯔꯦꯅꯤꯡ ꯆꯠꯇꯗꯤ ꯌꯥꯗꯕ
ꯍ ꯀꯃꯔꯁ ꯂꯧꯇꯗꯤ ꯌꯥꯔꯣꯏ ꯑꯗꯨꯗꯤ
ꯎꯝ ꯑꯗꯨꯒ ꯀꯩꯒꯨꯝꯕ ꯊꯕꯛ ꯅꯨꯡ ꯆꯥꯡ ꯅꯥꯏꯅ ꯀꯥꯗꯕꯗꯣ
ꯑꯝ
ꯑꯗꯨꯝꯕꯗꯨ ꯇꯧꯔꯅ ꯒꯨꯍꯥꯇꯤꯒꯨꯝꯕ ꯗꯦꯜꯂꯤ ꯍꯥꯏꯗꯤ ꯑꯩꯈꯣꯏꯒꯤ ꯅꯦꯁꯅꯦꯜꯗꯤ ꯁꯨꯝꯕꯗ ꯀꯩꯅꯣ ꯆꯠꯀꯗꯕ ꯇ꯭ꯔꯥꯟꯁꯐꯔ ꯊꯥ ꯇ
ꯇ꯭ꯔꯥꯟꯁꯄꯔꯒ ꯂꯩꯕ꯭ꯔ ꯍꯥꯏꯖꯕꯣ
ꯎꯝ
ꯇꯥꯏꯅ ꯗꯦꯠ ꯐꯥꯏꯚ ꯁꯤꯛꯁ ꯍꯥꯏꯕ꯭ꯔ ꯅ ꯍꯧꯖꯥꯏꯗꯨꯕꯨ ꯆꯠꯄ ꯍꯧꯅꯦ ꯍꯥꯏꯗꯣ
ꯍꯌꯦꯊꯔ ꯈꯔ ꯂꯧꯕ ꯂꯥꯛꯀꯅꯤ ꯍꯥꯏꯕꯅꯤ ꯑꯗꯨ ꯑꯗꯨꯗ ꯑꯩꯒꯤ ꯑꯩꯗꯤ ꯌꯥꯗꯕꯗꯣ ꯁꯦꯝꯃꯟꯕ ꯆꯠꯂꯅꯤ ꯑꯗꯨꯒ
ꯑ ꯕꯦꯔ ꯍꯥꯏꯗꯔꯥꯏ ꯁꯤꯁꯨꯅꯤ ꯁꯇ ꯄꯥꯟꯗ ꯍꯅꯤ
ꯁꯔꯄꯔꯤ ꯀꯦꯔꯤ ꯁ ꯇꯥꯔꯦꯜꯒꯦ
ꯆꯂꯥꯟꯗ ꯃꯤ ꯍꯥꯏꯅ
ꯀꯩꯒꯤ
ꯎꯝ
ꯊꯀꯦꯟ ꯨꯃ ꯂꯩꯁꯈꯅ ꯐꯥꯎ ꯁꯥꯏꯀꯦꯟꯒꯨꯝ ꯂꯩ ꯆꯠꯂꯣ
ꯇ ꯍꯦ
ꯑꯋꯥꯏꯗ ꯕꯤꯜꯗꯤꯡ ꯁꯥꯒꯠꯂꯤ ꯀꯩꯗ꯭ꯔꯣ
ꯊꯥꯎꯒꯤ ꯄꯝꯗꯣ ꯄꯥꯝꯝꯕꯝ ꯂꯩꯕꯗꯣ ꯑꯗꯨ ꯑꯣꯄꯣꯖꯤꯠꯇ ꯄꯝꯗꯣꯛꯑꯦ ꯎꯄꯣꯗꯨꯗ ꯑꯗꯨꯗꯤ ꯃꯅꯨꯡꯗꯅꯦ ꯄꯖꯦ ꯑꯣꯄꯣꯖꯤꯗ ꯍꯥꯏꯔ ꯁꯛꯇꯥꯗꯣꯏꯅꯦꯅ ꯕꯤꯜꯗꯤꯡ ꯑꯃ ꯁꯥꯕꯣꯏ ꯇꯧꯍꯧꯕ ꯍꯦꯛ ꯑꯩꯈꯣꯏꯒꯤ ꯍꯦꯛ ꯅꯥꯀꯟ ꯅꯞꯅꯅ ꯋꯥ
ꯑꯥ
ꯃꯤ ꯑꯃ ꯆꯪ ꯌꯥꯕꯒꯤ ꯆꯥꯡꯗ ꯑꯝꯇ ꯍꯗꯦꯕ
ꯎꯝ
ꯅꯣꯏꯁꯨ ꯑꯗꯨꯝ ꯆꯪꯉꯔꯣꯏ
ꯀꯩꯌꯦ ꯄꯛꯄ
ꯌꯥꯝꯈꯨꯗꯦꯕ
ꯎꯝ
ꯑꯗꯨꯗ
ꯑꯗꯥꯏꯁꯨ ꯐꯖꯅ ꯁꯥꯒꯠꯅꯔꯕꯅꯤ ꯁꯥꯒꯠꯅꯕꯁꯦ
ꯉꯥꯏꯁꯤ ꯃ ꯈ ꯈꯥꯏ
ꯅꯣꯏ ꯀ ꯆꯂꯨ ꯀꯅ
ꯍꯝ
ꯅꯣꯏ ꯄꯨꯒꯗ ꯆꯠꯂꯣꯕ
ꯀꯣꯏ ꯄꯨꯊ ꯏꯥꯡꯉꯔꯝ ꯌꯥꯧꯔꯛꯗꯤ ꯌꯥꯔ ꯀꯩꯅꯣ ꯕꯁꯒꯒꯥꯔꯤ ꯃꯅꯗ ꯍꯪ
ꯀꯁꯤꯒꯥꯏꯅ ꯐꯔꯦ ꯕꯤꯇꯥ ꯍꯣꯏꯗꯤ ꯌꯥꯎꯒꯦ ꯍꯥꯏꯦꯖꯒ
ꯐꯔ
ꯃꯣꯏꯁꯨ ꯍꯥꯏꯕꯤꯌꯨꯅ ꯍꯥꯏꯗ꯭ꯔꯤ ꯕꯕꯥ
ꯀꯩꯅꯣꯧꯕ
ꯌꯥꯎꯒꯦꯅ
ꯊꯪꯒ ꯐꯔꯒꯜ ꯁꯅꯤ
ꯎꯝ
ꯇꯥꯔꯤꯛ ꯇꯔꯦꯃꯒꯤ ꯅꯨꯃꯤꯠꯇ ꯇꯧꯍꯧꯅꯕ ꯍꯥꯏꯕꯅꯦ ꯑꯗꯣ ꯃꯤꯜꯀꯤꯒꯤꯗ ꯑꯣꯏꯅ ꯉꯥꯡꯅꯔ ꯊꯝꯃꯤꯅꯦ ꯑꯗꯣ ꯍꯥꯏꯗꯤ ꯍꯥꯏꯈ꯭ꯔꯕꯅꯤ ꯂꯥꯛꯑ ꯃꯃꯝꯗꯗꯤꯕꯣꯗꯤ ꯇꯧꯗꯣꯏꯅꯦ
ꯑꯥ ꯔꯤꯒꯨꯂꯔ ꯇꯥꯈ꯭ꯔꯗꯕꯅꯦ ꯑꯗꯨꯅ ꯄꯩꯁꯥꯗꯤ ꯍꯟꯗꯣꯛꯄ ꯌꯥꯗꯦ ꯍꯥꯏꯒꯤꯅ
ꯌꯥꯎꯅꯤꯡꯉꯇ ꯑꯗꯨꯗꯤ
ꯌꯥꯅꯤꯡꯒ ꯇꯣ ꯐꯦ
ꯍꯣꯏ ꯍꯣꯏꯗꯤ ꯍꯥꯏꯔꯒ ꯍꯣꯏ ꯍꯣꯏꯗꯤ ꯍꯥꯏꯛꯇ꯭ꯔꯣ
ꯑꯁ ꯌꯥꯝ ꯌꯥꯎꯅꯤꯡꯉꯦ ꯄꯩꯁꯥ ꯇꯥꯕꯗ ꯈꯪꯉꯦ ꯌꯨꯝꯗ ꯑꯗꯨꯊꯣꯛꯑꯒ ꯑꯩꯈꯣꯏ ꯃꯍꯥ ꯍꯣꯏꯒ ꯑꯝꯇ ꯍꯥꯏꯅ ꯍꯪꯈꯤꯒꯦ ꯃꯥ ꯌꯦ ꯈꯨꯗꯣꯡ ꯆꯥꯔꯄꯅꯤꯃ
ꯅꯪꯁꯨ ꯍꯟꯇꯣꯛꯑꯣꯦ ꯍꯥꯏꯗꯣ ꯄꯩꯁꯥ ꯑꯗꯨꯗꯤ ꯔꯤꯒꯨꯂꯔ ꯇꯥꯏꯔꯒꯦ ꯍꯥꯏꯗꯅ ꯂꯨꯄꯥ ꯀꯌꯥ ꯐꯪꯉꯦ ꯇꯧꯣꯔꯛꯑꯣ
ꯂꯤꯁꯤꯡ ꯇꯔꯥ ꯑꯗꯨꯒ ꯍꯌꯦꯡ ꯒꯣꯃꯦꯅꯥ ꯗꯥꯏꯔꯦꯛ ꯂꯣꯏ ꯂꯧꯁꯤꯜꯂꯦ ꯍꯥꯏꯔ ꯀꯥꯟꯗꯗꯤ ꯆꯥꯎꯈꯅꯤ ꯌꯥꯝ
ꯑꯣꯏꯣꯏꯔꯣꯏ ꯑꯗꯨꯃ ꯏꯕꯣ ꯕꯦꯡ ꯂꯩ ꯃꯌꯥꯝꯁꯤꯡꯁꯤ
ꯂꯧꯈꯠꯂꯛꯏꯒꯤꯗꯤ ꯑꯗꯨꯝ
ꯀꯥꯏꯒꯣ ꯆꯂꯕ
ꯀꯩꯗꯣ ꯑꯣꯏꯔꯝꯕ ꯅꯠꯇꯦ ꯀꯩꯅꯣ
ꯏꯁꯁ ꯒꯣꯔꯃꯦꯟꯒꯤ ꯕꯦꯡ ꯀꯔ ꯑꯃ ꯂꯩꯕ ꯑꯝꯇ ꯍꯥꯏꯔꯛꯑꯣ
ꯑꯥꯎ
ꯒꯣꯃꯦꯟꯒꯤ ꯕꯦꯡ ꯀꯔꯝ ꯀꯔꯝꯕ ꯂꯩꯒꯦꯦꯝꯇ ꯍꯥꯏꯔꯛꯑꯣꯕ
ꯈꯪꯗ꯭ꯔꯦ ꯀ ꯁꯨꯝ ꯇꯥꯛꯊꯣꯛꯛꯑꯒꯦ ꯐꯅꯌꯥꯝ ꯆꯥꯎꯊꯣꯛꯑꯛꯇꯅ ꯃꯤ ꯃꯌꯥꯝ ꯑꯃ ꯍꯥꯡꯅꯔꯛꯇꯅꯅꯦ ꯗꯨꯀꯥꯟ ꯇꯧꯕ ꯑꯃ ꯁꯥꯡ ꯉꯝꯃꯤꯗ ꯌꯥꯝꯅ ꯁꯥꯟꯇ ꯆ
ꯕꯦꯡ ꯃꯃꯤꯡ ꯍꯥꯏꯕ꯭ꯔ ꯂꯧ ꯍꯧꯁꯤꯕꯣ
ꯀꯩꯅꯣ ꯏꯌꯥꯔꯇꯦꯜ ꯍꯥꯟꯅ ꯇꯧꯔꯝꯃꯤꯅꯦꯕꯣ ꯍꯧꯖꯤꯛ ꯃꯐꯝꯗꯨꯗ ꯌꯥꯇꯦꯗꯒꯤ ꯐꯤꯅꯣ ꯑꯣ ꯊꯣꯛꯣꯛꯈ꯭ꯔꯕ
ꯄꯩꯁꯥ ꯀꯥꯞꯊꯣꯛ ꯀꯥꯞꯁꯤꯟꯒ ꯇꯧꯔꯝꯕꯅꯤ ꯑꯗꯨꯗꯥꯋꯥꯏꯗꯣ
ꯎꯝ
ꯂꯣꯟ ꯄꯅꯕ ꯎꯕ ꯌꯥꯎꯕ ꯌꯥꯎꯗꯕ꯭ꯔꯣ
ꯑꯗꯨ ꯂꯣꯟꯅꯤ ꯇꯧꯗ꯭ꯔꯤꯦ ꯎꯝ ꯈꯨꯗꯛꯇ ꯑꯦ ꯇꯤ ꯑꯦꯝ ꯀꯥꯔꯠ ꯄꯤꯔꯦ ꯈꯨꯗꯛꯇ ꯖꯤꯄꯤꯤ ꯍꯥꯡ ꯌꯥꯔꯦ ꯑꯗꯨꯅ
ꯖꯤꯄꯦꯕꯨꯗꯤ ꯈꯨꯠꯇꯛꯇ ꯂꯣꯏ ꯍꯥꯡꯉꯤ ꯌꯥꯅꯩ ꯀꯩꯅꯣꯁꯦ
ꯎ ꯇꯦꯝ ꯀꯥ ꯌꯥꯎꯗ꯭ꯔꯦ ꯍꯥꯡ ꯌꯥꯗꯦꯕ
ꯍꯣꯏ ꯍꯧꯖꯤꯛ ꯑꯙꯥꯔ ꯀꯥꯔ ꯍꯥꯡꯉꯒꯦ ꯀꯌꯥꯝ ꯀ
ꯑꯣꯏ
ꯎ ꯍꯪꯗꯦ ꯅꯍꯥꯟꯒꯩꯗꯤ ꯌꯥꯔꯝꯕꯅꯤ ꯑꯙꯥꯔ ꯇꯧꯔꯒ